ꯍꯜꯂꯣ ꯑꯥ ꯑꯩꯁꯦ ꯍꯧꯖꯤꯛ ꯍꯧꯖꯤꯛ ꯊꯕꯛ ꯆꯠꯀꯗꯧꯏꯒꯤ ꯂꯣꯏꯁꯤꯟꯒꯦ ꯇꯧꯔꯤꯌꯦ
ꯑꯣ ꯀꯩ ꯊꯕꯛ ꯆꯠꯇꯣꯏꯅꯣ ꯀꯗꯥꯏꯗ ꯆꯠꯇꯣꯏꯅꯣ꯫
ꯑꯥ ꯑꯩꯁꯦ ꯂꯧ ꯂꯧ ꯁꯨꯕꯥ ꯆꯠꯇꯣꯏꯅꯦ꯫
ꯑꯣꯑꫭ ꯑꯗꯨꯗꯤ ꯊꯕꯛ ꯌꯥꯝ ꯐꯩꯀꯣ ꯅꯪ ꯑꯗꯨꯗꯤ ꯅꯪ ꯌꯥꯝ ꯃꯨꯔꯝꯗꯧ ꯃꯥꯜꯂꯦ꯫
ꯑꯥ ꯃꯨꯗꯤ ꯃꯣꯗꯤ ꯃꯗꯤ ꯃꯨ ꯗꯅꯕ ꯍꯥꯏꯗꯅ ꯌꯥꯝꯅ ꯑꯩꯗꯣ ꯆꯦꯛꯁꯤꯟ ꯈꯣꯏꯖꯤꯟꯅ ꯆꯠꯂꯦ꯫
ꯈꯪꯉꯦ ꯅꯪ ꯗꯥꯛ ꯄꯤꯄꯜꯅꯦ꯫
ꯑꯥ ꯑꯩꯗꯤ ꯃꯨꯕ ꯃꯤꯗꯤ ꯅꯠꯇꯦꯌꯦ꯫
ꯃꯥꯅꯦ ꯅꯪꯗꯤ ꯊꯨꯝꯃꯣꯔꯦꯡꯅꯤ꯫
ꯍꯥ ꯍꯥ ꯑꯗꯨꯃꯥꯏꯅ ꯑꯗꯨꯃꯥꯏꯅ ꯍꯥꯏꯅꯔꯣꯏꯁꯤꯀꯣ ꯃꯔꯨꯞ ꯑꯃ ꯑꯣꯏꯔꯒꯀꫭ꯫
ꯏꯕꯥꯅꯤ ꯃꯔꯨꯞ ꯂꯥ ꯑꯩꯗꯤ꯫
ꯃꯔꯨꯞ ꯅꯠꯇ꯭ꯔꯕ꯭ꯔꯣ ꯍꯥꯏꯁꯤꯕꯣ ꯑꯩꯈꫭꯏꯅꯤ
ꯍꯣꯏ ꯑꯩꯗꯤ ꯉꯁꯤꯈꯛ ꯑꯣꯏꯕ꯭ꯔꯥ ꯈꯟꯕ꯭ꯔ ꯫
ꯉꯁꯤ ꯉꯁꯤ ꯈꯛꯇꯪ ꯉꯁꯤ ꯈꯛꯇꯪ ꯊꯦꯡꯅꯗ꯭ꯔꯤ ꯑꯗꯨꯑꯣꯔꯁꯨ ꯉꯁꯤ ꯈꯪꯇꯡ ꯋꯥꯔꯤ ꯁꯥꯟꯅꯔꯁꯨ ꯃꯔꯨꯞ ꯑꯃ ꯑꯣꯏꯅ ꯂꯣꯏꯅꯒꯗꯕꯅꯤ ꯀꯩꯅꯣ꯫
ꯀꯩꯅꯣ ꯅꯪꯗꯤ ꯑꯩꯒ ꯃꯔꯨ ꯑꯣꯏꯕ ꯌꯥꯝ ꯄꯥꯝꯃꯝꯃꯤꯁꯤꯅ꯫
ꯅꯪꯒꯤꯗꯨꯕꯨ ꯑꯩꯉꯣꯟꯗ ꯎꯁꯤꯠꯇ꯭ꯔꯣ ꯅꯠꯇ꯭ꯔꯒꯅ ꯀꯔꯤ ꯑꯣꯏꯔꯤꯖꯥꯠꯅꯣ
ꯐꯠꯇꯕ ꯅꯠꯇꯌ ꯅꯨꯡꯁꯤꯕꯒꯤ ꯂꯛꯅꯕꯅꯦ ꯁꯥꯎꯔꯕꯣ꯫
ꯁꯥꯎꯒꯦ ꯇꯧꯕ ꯅꯪꯅ ꯂꯛꯅꯕꯅꯦ ꯍꯥꯏꯔꯛꯄꯗꯨꯗ ꯁꯥꯎꯕ ꯈꯔꯕꯨꯗꯤ ꯐꯔꯦ ꯐꯕꯥ ꯃꯥꯅꯤ
ꯑꯣ ꯑꯗꯨꯗꯤ ꯌꯥꯝ ꯅꯣꯛꯅꯤꯡꯕ ꯋꯥꯔꯤ ꯅꫭꯛꯁꯤ ꯁꯤꯗꯅ꯫ ꯍꯤ ꯆꯠꯈꯔꫭ ꯆꯠꯔꫭ
ꯑꯗꯨꯃꯥꯏꯅꯗꯤ ꯍꯥꯏꯔꯛꯀꯅꯨ ꯍꯦ ꯃꯔꯨꯞꯇ꯫ ꯃꯔꯨꯞꯇꯥ ꯑꯗꯨꯃꯥꯏꯅꯗꯤ ꯍꯥꯏꯀꯅꯨꯀꯣ꯫
ꯑꯣ ꯃꯥꯔꯨꯞ ꯍꯥꯏꯕꯁꯤꯗꯤ ꯅꯨꯡꯁꯤ ꯅꯨꯡꯁꯥ ꯋꯥꯍꯩ
ꯋꯥꯔꯤ ꯁꯥꯟꯒꯗꯕꯅꯤ ꯁꯥꯟꯅꯒꯗꯕꯅꯤ ꯅꯨꯡꯁꯤ ꯅꯨꯡꯁꯤꯕ ꯑꯩꯈꯣꯏꯒꯤ ꯑꯥ꯫ ꯀꯩ ꯍꯥꯏꯅꯤ ꯊꯃꯣꯏ ꯁꯦꯡꯅ ꯂꯣꯏꯅꯒꯗꯕꯅꯦ ꯍꯥꯏꯕꯇꯥꯔꯦ꯫
ꯑꯣ ꯑꯗꯨꯗꯤ ꯉꯁꯤꯗꯒꯤꯗꯤ ꯏꯕꯥꯅꯤ ꯊꯝꯃꯣꯏ ꯁꯦꯡꯕ ꯋꯥꯔꯤ ꯁꯥꯔꯁꯤꯀꯣ꯫
ꯍꯣꯏ ꯁꯥꯔꯁꯦ ꯊꯃꯣꯏꯒꯤ ꯑꯣꯏꯕ ꯑꯩꯈꯣꯏꯒꯤ ꯅꯨꯡꯒꯤ ꯑꫭꯏꯕ ꯕꯥ꯫
ꯑꯗꯣ ꯅꯪ ꯅꯨꯄꯥ ꯈꯪꯅꯔꯝꯃꯗꯤ ꯑꯩꯗꯤ ꯇꯜꯂꯦ꯫
ꯅꯨꯄꯥꯗꯤ ꯈꯪꯅꯗꯦ ꯑꯩꯗꯤ ꯅꯨꯄꯥꯗꯤ ꯈꯪꯅꯗꯤꯌ ꯑꯩꯒꯤꯗꯤ ꯅꯪ ꯂꯩꯁꯤꯗꯤ꯫
ꯑꯣ ꯑꯗꯨꯗꯤ ꯑꯩ ꯌꯥꯝ ꯍꯔꯥꯎꯔꯦꯀꯣ ꯑꯗꯨꯗꯣ ꯅꯪ ꯑꯩꯒꯤ ꯑꯆꯥꯄꯣꯠ ꯑꯃꯗꯤ ꯂꯩꯔꯣꯗꯅ ꯑꯩ ꯂꯩꯔꯕꯅꯤꯅ ꯀꫭ꯫
ꯍꯣꯏ ꯍꯣꯏ ꯂꯩꯒꯦ ꯂꯩꯒꯦ ꯀꯔꯤ ꯑꯆꯥꯄꫭꯠ ꯄꯥꯝꯃꯤꯅꯣ ꯒ꯭ꯔꯤꯟ ꯑꯦꯄꯜꯒꯤ ꯃꯤꯊꯥꯏꯗꯣ ꯄꯥꯝꯕ꯭ꯔꯥ ꯅꯪ꯫
ꯒ꯭ꯔꯤꯟ ꯑꯦꯄꯜꯒꯤ ꯃꯤꯊꯥꯏꯗꯤ ꯄꯥꯝꯗꯦ ꯑꯥ ꯄꯤꯖꯥ ꯄꯝꯃꯤ ꯄꯤꯖꯥ ꯗꫭ ꯫
ꯍꯥꯏꯝ ꯅꯗꯤ ꯍꯔ ꯀꯁꯣ
ꯀꯤ ꯑꯦꯐ ꯁꯤ ꯆꯪꯁꯤꯦꯔꯥ
ꯌꯥꯏꯌꯦ ꯆꯥꯁꯦ ꯅꯪꯅ ꯄꯨꯊꯣꯛꯑꯒ
ꯑꯩꯍꯥꯛꯅꯠꯇꯦ ꯐꯤꯐꯇꯤ ꯐꯤꯐꯇꯤ ꯄꯨꯊꯣꯛꯁꯦ ꯑꯗꯨꯕꯨ ꯐ꯭ꯔꯦꯛꯁ ꯁꯟꯗꯤ ꯅꯪꯅ ꯄꯨꯊꯣꯛꯑꯣ
ꯑꯩꯗꯤ ꯑꯩꯗꯤ ꯑꯗꯨꯗꯤ ꯉꯝꯗꯣꯏ ꯃꯥꯟꯗꯌꯦ
ꯀꯩ ꯑꯦ ꯅꯪ ꯑꯩꯕꯨ ꯅꯨꯡꯁꯤ ꯍꯥꯏꯕ ꯅꯠꯇ꯭ꯔꯣ
ꯅꯪ ꯑꯩ ꯑꯩ ꯅꯪꯕꯨ ꯅꯨꯡꯁꯤ ꯑꯗꯨꯕꯨ ꯄꯩꯁꯥ ꯄꯥꯏꯗ꯭ꯔꯗꯤ ꯀꯔꯝꯅ ꯂꯩꯒꯅꯤ
ꯅꯨꯡꯁꯤꯔꯗꯤ ꯄꯩꯁꯥꯁꯨ ꯈꯔ ꯄꯥꯏꯔꯣꯗꯅ
ꯅꯨꯡꯁꯤꯔꯗꯤ ꯄꯩꯁꯥ ꯄꯥꯏ ꯅꯨꯡꯁꯤꯕꯁꯤꯕꯨ ꯄꯩꯁꯥ ꯐꯪꯕ꯭ꯔꯣ
ꯅꯨꯡꯁꯤꯕ ꯍꯥꯏꯕꯁꯦ ꯂꯣꯏꯅꯃꯛꯅꯦ
ꯅꯨꯡꯁꯤꯕꯁꯤꯗꯤ ꯄꯩꯁꯥ ꯐꯪꯗꯕꯅꯦ ꯑꯉꯥꯎꯕꯤ ꯑꯉꯥꯎꯕꯤ ꯅꯨꯡꯁꯤꯕꯁꯤꯗꯤ ꯄꯩꯁꯥ ꯐꯪꯗꯕꯅꯦ
ꯑꯩꯗꯤ ꯅꯨꯡꯁꯤꯕꯗꯒꯤ ꯄꯩꯁꯥ ꯌꯥꯝ ꯌꯥꯝ ꯂꯧꯋꯦ
ꯅꯪꯗꯤ ꯑꯗꯨꯗꯤ ꯐꯠꯇꯦꯍꯦ ꯑꯗꯨꯒꯤ ꯊꯕꯛꯇꯨꯗꯤ
ꯑꯩꯒꯤ ꯅꯨꯡꯁꯤꯕꯕꯨ ꯄꯩꯁꯥ ꯄꯩꯁꯥ ꯁꯨ ꯂꯧꯋꯤ ꯑꯆꯥꯄꯣꯠꯁꯨ ꯂꯧꯋꯤ ꯗ꯭ꯔꯦꯁꯁꯨ ꯂꯩꯍꯜꯂꯦ ꯎꯝ ꯅ ꯅꯪꯥꯟ ꯅꯨꯡꯁꯤ ꯅꯨꯡꯁꯤꯅꯔꯒ ꯀꯩꯝꯇ ꯐꯪꯉꯣꯏꯗꯣꯏ ꯑꯣꯏꯔꯗꯤ ꯅꯨꯡꯁꯤꯅꯔꯔꯣꯏ ꯁꯤꯗ ꯃꯇꯝ ꯃꯥꯡꯉꯦ
ꯑꯦ ꯑꯗꯨꯗꯤ ꯇꯒꯅꯨꯍꯦ ꯑꯗꯨꯃꯥꯏꯅꯗꯤ ꯅꯨꯡꯁꯤꯕ ꯍꯥꯏꯕꯁꯤꯗꯤ ꯅꯨꯡꯁꯤꯕ ꯍꯥꯏꯕꯁꯤꯗꯤ ꯑꯗꯨꯃꯥꯏꯅ ꯇꯤꯛꯒꯗ
ꯑꯩꯗꯤ ꯑꯆꯥꯄꯣꯠ ꯆꯥꯅꯤꯡꯕ ꯂꯩꯕꯤꯌꯣ ꯍꯥꯏꯕ ꯈꯛꯇꯅꯦ
ꯑꯦ ꯑꯆꯥꯄꯣꯠꯇꯨꯗꯤ ꯃꯇꯥꯡ ꯃꯇꯝ ꯂꯥꯛꯀꯅꯤ ꯑꯩꯈꯣꯏꯒꯤ ꯃꯇꯥꯡ ꯃꯇꯝ ꯂꯥꯛꯀꯅꯤ ꯑꯗꯨꯒꯤꯗꯤ ꯄꯩꯁꯥꯒꯤ ꯃꯇꯝ ꯂꯥꯛꯀꯅꯤ ꯄꯩꯁꯥ ꯐꯪꯕꯒꯤ ꯃꯇꯝ ꯂꯥꯛ ꯑꯗꯨ ꯃꯇꯝꯗꯨꯗ ꯅꯪꯒꯤ ꯑꯆꯥꯄꯣꯗꯣ ꯂꯩꯒꯅꯤꯌꯦ ꯍꯧꯖꯤꯛꯇꯤ ꯂꯩꯇꯦ ꯑꯩ ꯍꯧꯖꯤꯛ ꯊꯕꯛꯁꯨ
ꯑꯣ ꯑꯗꯨ ꯀꯔꯝꯕ ꯃꯇꯝꯗ ꯐꯪꯗꯣꯏꯅꯣ ꯄꯩꯁꯥ ꯍꯥꯟꯅ ꯃꯇꯝꯗꯣ ꯍꯥꯏꯔꯛꯑꯣ ꯑꯗꯨꯅꯦ
ꯃꯊꯪ ꯆꯍꯤꯗ ꯐꯪꯅꯤꯌꯦ
ꯑꯁ ꯑꯗꯨꯗꯤ ꯃꯊꯪ ꯆꯍꯤꯗ ꯋꯥꯔꯤ ꯁꯥꯟꯅꯁꯤ ꯀꯣꯏ ꯏꯕꯥꯅꯤꯌꯦ
ꯑꯣꯏꯏꯌꯦ
ꯃꯊꯪ ꯆꯍꯤꯗ ꯑꯗꯣ ꯅꯪ ꯍꯧꯖꯤꯛꯇꯤ ꯅꯪ ꯌꯨꯝꯗ ꯍꯩꯅꯧꯒꯨꯝꯕ ꯇꯣ
ꯄꯥꯜꯂꯦ ꯑꯗꯣ ꯑꯩꯗꯤ ꯌꯨꯝꯗ ꯌꯨꯝꯗ ꯂꯩꯕꯗꯣ ꯍꯧꯖꯤꯛ ꯂꯩꯇ꯭ꯔꯦ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
ꯌꯨꯝꯗ ꯂꯩꯇꯦ ꯍꯥꯏꯕ ꯍꯥꯏꯕꯒꯤ ꯃꯤꯅꯤꯡꯗꯤꯅꯦ ꯑꯩꯁꯦ ꯕꯔꯥꯗ ꯂꯩꯔꯒ ꯊꯕꯛ ꯁꯨꯕ ꯆꯠꯂꯦꯕ
ꯑꯣ ꯑꯗꯣ ꯅꯪꯒꯤ ꯕꯔꯥ ꯕꯔꯥꯁꯨ ꯍꯨꯟꯕ ꯑꯗꯒꯤ ꯆꯥꯛꯁꯨ ꯆꯥꯕ ꯑꯗꯨꯗꯤ ꯅꯪ ꯌꯥꯝ ꯂꯥꯏꯔꯔꯕꯣ
ꯍꯣꯏ ꯑꯩꯗꯤ ꯌꯥꯝꯅ ꯂꯥꯏꯔꯕ ꯄꯣꯔ ꯄꯤꯄꯜꯅꯦ
ꯑꯗꯨꯗꯤ ꯅꯪ ꯑꯩꯅ ꯍꯌꯦꯡꯗꯒꯤ ꯅꯪ ꯂꯥꯏꯔꯕꯤ ꯀꯧꯒꯦꯀꯣ
ꯍꯣꯏ ꯀꯧꯣ ꯀꯧꯣ ꯀꯩꯝꯇ ꯀꯥꯏꯗꯌꯦ ꯂꯥꯏꯔꯗꯤ ꯂꯥꯏꯔꯤꯕ ꯀꯧꯕ ꯇꯥꯕꯅꯦ ꯑꯇꯩ ꯑꯇꯣꯞꯄ ꯀꯔꯤ ꯃꯤꯡꯊꯣꯜ ꯂꯩꯔꯤꯕꯒꯦ ꯑꯉꯥꯎꯕꯤ
ꯗꯨꯗꯤ ꯂꯩꯥꯏꯔ
ꯍꯥꯎ ꯑꯃꯉꯧ
ꯄꯩꯁꯥ ꯄꯥꯏꯕꯤꯅꯦ ꯑꯩꯅ ꯅꯪꯉꯣꯟꯗ ꯐꯥꯒꯤ ꯇꯧ
ꯅꯪꯅ ꯅꯪꯅ ꯄꯩꯁꯥ ꯄꯥꯏꯔꯁꯨ ꯅꯪꯅ ꯄꯩꯁꯥ ꯄꯥꯏꯔꯁꯨ ꯉꯥꯎꯗꯤ ꯉꯥꯎꯋꯤ ꯅꯠꯇ꯭ꯔꯥ
ꯉꯥꯎꯗ ꯑꯩꯗꯤ ꯑꯦꯗꯤ ꯄꯩꯁꯥ ꯄꯥꯏꯔꯒ ꯃꯤꯁꯤꯡꯕꯨ ꯀꯔꯝꯕ ꯃꯑꯣꯡꯅꯣ ꯍꯥꯏꯕꯗꯣ ꯌꯦꯡꯊꯣꯛꯏꯅꯦ ꯑꯗꯨ ꯃꯤꯁꯤꯡꯗꯣ ꯃꯕꯨꯛ ꯐꯠ ꯐꯕ꯭ꯔꯥ ꯐꯠꯇꯕ꯭ꯔꯥ ꯃꯤꯗꯣ ꯀꯃꯥꯏꯅ ꯂꯣꯏꯅꯕ ꯌꯥꯏ ꯌꯥꯗꯦ ꯑꯗꯨ ꯌꯦꯡꯉꯒ ꯑꯩꯅ ꯄꯩꯁꯥ ꯊꯥꯗꯗꯣꯏꯅꯦ ꯅꯠꯇ꯭ꯔꯗꯤ ꯑꯩꯗꯤ ꯄꯩꯁꯥ ꯊꯥꯗꯗꯦ
ꯏꯁꯩꯥ ꯄꯥꯏꯃꯜꯂꯁꯨ ꯉꯥꯎꯋꯦ ꯍꯥꯏꯕ ꯑꯃꯁꯨ ꯂꯩꯕꯗ ꯂꯩꯕꯅꯦ
ꯑ ꯑꯗꯣ ꯑꯗꯣ ꯑꯩꯈꯣꯏ ꯁ꯭ꯋꯥꯏꯗꯗꯤ ꯇꯧꯅꯗꯦ ꯑꯩꯈꯣꯏ ꯁ꯭ꯋꯥꯏꯗꯤ ꯄꯩꯁꯥ ꯃꯁꯥ ꯃꯁꯥꯒꯤ ꯂꯣꯏ ꯂꯣꯏ ꯄꯥꯏꯅꯩ ꯑꯗꯨꯒ ꯃꯁꯥ ꯃꯁꯥꯒꯤ ꯊꯕꯛ ꯂꯣꯏ ꯇꯧꯋꯦꯕ
ꯇꯧꯔꯒꯁꯨ ꯑꯩꯈꯣꯏꯒꯤ ꯉꯥꯎꯕ ꯍꯥꯏꯕꯁꯤꯗꯤ ꯑꯩꯈꯣꯏꯒꯤ ꯃꯦꯟꯇꯦꯜ ꯂꯣꯝꯗ ꯂꯥꯛꯀꯅꯤꯀꯣ ꯑꯩꯈꯣꯏꯒꯤ ꯀꯣꯛ ꯑꯃ ꯀꯣꯛ ꯑꯃꯈꯛꯇꯪ
ꯄꯩꯁꯥ ꯂꯩꯇ꯭ꯔꯁꯨ ꯀꯩꯁꯨ ꯀꯥꯏꯗꯦ ꯅꯪꯒꯤ ꯂꯧ ꯎꯕ ꯅꯠꯇ꯭ꯔꯣ ꯐꯧ ꯈꯔ ꯂꯧꯒꯦ
ꯑꯩꯒꯤ ꯅꯠꯇꯦ ꯎꯔꯤꯗꯨꯁꯨ ꯂꯧꯍꯧꯗꯕ ꯃꯤꯗꯤ ꯁꯨꯕ ꯆꯠꯄꯅꯦ
ꯑꯣ ꯃꯤꯒꯤ ꯁꯨꯕ ꯁꯄꯗ ꯕꯣꯔꯥꯒꯨꯝꯕꯗꯤ ꯈꯥꯏꯗꯅ ꯑꯗꯨꯗꯣ ꯑꯩꯉꯣꯟꯗ ꯄꯤꯔꯣ
ꯑꯗꯨꯗꯤ ꯈꯥꯏꯗꯦꯍꯦ ꯑꯩꯗꯤ ꯄꯩꯁꯥ ꯑꯣꯏꯅ ꯂꯧꯋꯦ
ꯍꯥꯏꯒꯅꯤ
ꯈꯥꯏꯔꯣꯏ ꯈꯥꯏꯔꯣꯏ ꯄꯩꯁꯥ ꯑꯣꯏꯅ ꯂꯧꯋꯦ ꯑꯩꯗꯤ ꯑꯩꯗꯤ ꯀꯩꯅꯣ ꯄꯥꯝꯗꯦ ꯕꯣꯔꯥ ꯄꯥꯝꯗꯦꯅ ꯄꯩꯁꯥ ꯑꯣꯏꯅ ꯂꯧꯋꯦ
ꯑꯗꯨꯗꯤ ꯆꯍꯤ ꯑꯃ ꯆꯪꯉꯣꯏ ꯂꯧ ꯎ ꯐꯥꯟꯕ ꯂꯣꯏꯔꯦ
ꯑꯩꯗꯤ ꯆꯍꯤ ꯑꯃꯃꯝ ꯂꯩꯔꯒ ꯂꯧꯋꯦ ꯑꯩꯒꯤ ꯁꯦꯂꯔꯤꯗꯣ
ꯑ ꯄꯤꯔꯣꯏ ꯄꯤꯔꯣꯏ ꯆꯍꯤ ꯑꯃ ꯂꯩꯔ ꯍꯟꯗꯛꯇꯤ ꯉꯟꯅ ꯄꯤꯔꯣ ꯍꯥꯏꯔꯣ ꯍꯟꯗꯛꯇꯤ ꯑꯩ ꯃꯤ ꯑꯃꯒ ꯅꯨꯡꯁꯤꯅꯔꯦ ꯑꯗꯨꯗ ꯉꯟꯅ ꯅ ꯄꯤꯔꯣ ꯍꯥꯏꯔꯣ
ꯑꯩ ꯑꯗꯨꯗꯤ ꯉꯝꯗꯣꯏ ꯃꯥꯟꯗꯤꯌꯦ
ꯍꯥꯏ
ꯉꯁꯤ ꯈꯛꯇ ꯊꯦꯡꯅꯔꯕ ꯅꯪꯉꯣꯟꯗꯕꯨ ꯑꯩꯅ ꯀꯩꯗꯧꯕꯒꯤ ꯑꯩꯒꯤ ꯑꯁꯨꯛ ꯋꯥꯅ ꯁꯨꯔꯤꯕ ꯑ ꯄꯩꯁꯥꯁꯤꯕꯨ ꯄꯩꯁꯥ ꯐꯪꯉꯛꯄ ꯄꯩꯁꯥꯁꯤꯕꯨ ꯅꯪꯉꯣꯟꯗ ꯀꯃꯥꯏꯅ ꯑꯩꯅ ꯊꯥꯗꯗꯣꯏꯅꯣꯅꯦꯍꯦ
ꯑꯩꯅ ꯐꯥꯒꯤ ꯇꯧꯁꯤꯟꯅꯕꯅꯦ ꯑꯩ ꯑꯩꯒꯤ ꯄꯩꯁꯥ ꯃꯌꯥꯝꯗꯣ ꯅꯪꯉꯣꯟꯗ ꯄꯤꯕꯤꯒꯦ ꯇꯧꯕ ꯅꯪ ꯍꯧꯖꯤꯛꯀꯤ ꯄꯩꯁ ꯈꯔꯗꯤ ꯑꯩ
ꯅ ꯅꯪꯁꯦ ꯑꯑꯣꯟ ꯑꯉꯣꯟꯗꯤ ꯈꯔ ꯆꯥꯕ ꯃꯥꯜꯂꯤ
ꯍꯥꯎꯑꯣꯟ ꯆꯥꯕꯤ
ꯀꯩꯅꯣꯅꯦ ꯑꯩ ꯑꯋꯣꯟ ꯆꯥꯕꯁꯦ ꯅꯪ ꯃꯥꯜꯂꯦ ꯑꯩꯉꯣꯟꯗ ꯑꯑꯣꯟ ꯆꯥꯕꯤꯗꯦ ꯅꯪꯒꯤꯗꯨꯕꯨ ꯋꯥꯃꯥꯡ ꯌꯥꯜꯂꯤꯔꯣ
ꯅꯠꯇꯦ ꯅꯠꯇꯦ ꯑꯩꯗꯤ ꯑꯑꯣꯟ ꯆꯥꯕꯤꯗꯤ ꯍꯩꯗꯤ ꯈꯪꯗꯦ ꯀꯩꯅꯣ ꯍꯥꯏꯕ
ꯏꯁꯤꯁꯤ ꯀꯔꯤꯅꯣ ꯅ ꯅꯣꯛꯏꯗꯨꯅ
ꯑꯩꯗꯤ ꯑꯩꯗꯤ ꯁꯤꯗ ꯑꯉꯥꯡ ꯑꯃꯅ ꯁꯥꯟꯅꯕ ꯎꯕ ꯑꯗꯨꯗ ꯌꯥꯝ ꯅꯣꯛꯅꯤꯡꯉꯕ ꯃꯥꯒꯤ ꯃꯑꯣꯡꯗꯣ
ꯍꯣꯏ ꯑꯩꯁꯨ ꯑꯁꯤꯗ ꯑꯉꯥꯎꯕ ꯑꯃ ꯀꯣꯏꯆꯦꯜ ꯆꯦꯜꯂꯒ ꯃꯀꯣꯛ ꯈꯣꯠꯂꯒ ꯆꯦꯟꯕ ꯑꯃ ꯎꯕ ꯑꯗꯨꯗ ꯑꯩꯅꯁꯨ ꯎꯕꯗ ꯗ ꯁꯨꯝ ꯅꯣꯛꯅꯤꯡꯉꯛꯑꯕ
ꯍꯦ ꯊꯨꯖꯤꯟꯊꯤ ꯊꯨꯔꯩꯍꯦ
ꯊꯨꯔꯩꯔꯣꯝ
ꯂꯥꯏ ꯏ ꯂꯁꯨꯒꯤ ꯃꯥꯉꯟ ꯋꯥꯠꯄꯤ ꯂꯥꯏ ꯂꯥꯏꯁꯨꯒꯤ ꯃꯉꯥꯟ ꯐꯪꯗꯕꯤ
ꯑꯗꯨꯒꯨꯝꯕ ꯋꯥ ꯑꯗꯨꯁ ꯑꯩꯉꯣꯟꯗꯗꯤ ꯅꯪ ꯑꯩꯉꯣꯟꯗ ꯉꯥꯡꯉꯤꯗꯨꯗꯤ ꯀꯔꯝꯕ ꯂꯦꯡꯒ꯭ꯋꯦꯖꯇꯣ ꯑꯩꯗꯤ ꯈꯪꯗꯦꯅꯦ ꯆꯞ ꯃꯥꯟꯅꯔꯦ ꯑꯗꯨꯗꯤ ꯑꯩꯁꯨ ꯅꯪꯕꯨ ꯅꯨꯡꯁꯤꯕꯒꯤꯗꯃꯛꯇ ꯂꯛꯅꯕꯅꯦ ꯀꯣꯏ ꯂꯥꯎꯔꯥꯎ ꯀꯅꯨꯀꯣꯁꯦ ꯃꯐꯝꯁꯦ ꯑꯉꯥꯎꯕ ꯍꯥꯏꯕꯁꯤꯗꯤ ꯀꯣꯏꯂꯥꯎꯔꯥꯎꯅꯕꯅꯦ ꯑꯗꯨꯅ ꯅꯪ ꯉꯥꯎꯔꯝꯗꯧ ꯃꯥꯟꯖꯜꯂꯛꯑꯦ ꯁꯨꯝ ꯍ
ꯃꯁ ꯃꯁ ꯃꯥꯁꯥ ꯌꯥ ꯆꯜꯂꯒ
ꯑꯣ ꯌꯥꯟꯁꯠꯂꯣ ꯑꯩ ꯌꯥꯟꯅꯅꯕꯅ ꯉꯥꯏ ꯂꯩꯔꯦ ꯉꯁꯤ
ꯅꯪ
ꯂꯔꯣ ꯂꯥꯛꯑꯣ ꯂꯦꯔꯣ ꯂꯥꯛꯑꯣ ꯂꯥꯛꯑꯣ ꯀꯩꯅ ꯂꯦꯝꯗꯣꯏꯕ ꯍꯣꯔꯥꯏꯅ ꯅꯠꯇ꯭ꯔꯒꯅ ꯀꯩꯗꯅꯣ ꯍꯥꯏꯔꯛꯑꯣ ꯃꯁꯤ ꯑꯩ ꯑꯄꯥꯝꯕꯅꯦ ꯍꯥꯏꯇꯥꯔꯦ ꯑꯩꯒꯤ ꯑꯩꯒꯤ ꯄꯨꯟꯁꯤꯅꯦ ꯑꯩꯒꯤ ꯑꯩꯒꯤ ꯑꯩꯒꯤ ꯄꯨꯟꯁꯤꯅꯦ ꯑꯩꯒꯤ
ꯁꯦ ꯌꯦꯡꯕꯅꯦ ꯑꯗꯨꯕꯨ ꯅꯪ ꯍꯥꯏꯕꯁꯤ ꯌꯥꯔꯝꯗ꯭ꯔꯦ ꯅꯪ ꯍꯥꯏꯕꯁꯦ ꯃ ꯃꯑꯣꯡ ꯑꯃ ꯇꯧꯔꯝꯃꯦ ꯅꯪ ꯃꯤ ꯃꯑꯣꯡ ꯑꯃꯅꯦꯍꯦ
ꯁꯤꯅ ꯑꯩꯒꯤ ꯑꯩꯒꯤ ꯑꯩꯒꯤ ꯄꯨꯟꯁꯤꯒꯤ ꯀꯩꯅꯣꯗꯤ ꯄꯨꯟꯁꯤꯒꯤ ꯄꯥꯟꯗꯝꯗꯤ ꯑꯩꯒꯤ ꯑꯩꯒꯤꯁꯦ ꯑꯩꯒꯤ ꯄꯨꯟꯁꯤꯁꯦ ꯈꯣꯡꯄꯥꯛꯂꯣꯝꯗ ꯏꯁꯥꯅ ꯄꯥꯏꯁꯟꯖꯒꯅꯤ ꯅꯪꯅ ꯄꯥꯏꯒꯗꯕ ꯅ ꯑꯇꯩ ꯑꯩ ꯄꯨꯟꯁꯤ ꯈꯨꯕꯥꯛ ꯅꯨꯡꯁꯤ ꯅꯪꯅ ꯄꯥꯏꯁꯤꯟꯒꯗꯕ ꯅꯠꯇꯦ
ꯑꯣ ꯑꯗꯨꯗꯤ ꯌꯥꯝꯅ ꯐꯥꯎꯕ ꯃꯤꯑꯣꯏ ꯑꯣꯏꯕꯖꯥꯠꯅꯤꯅꯦ ꯑꯗꯨꯗꯤ ꯍꯧꯖꯤꯛ ꯑꯩ ꯅꯪꯒꯤ ꯅꯈꯣꯛꯇꯨꯗ ꯑꯩꯅ ꯍꯧꯖꯤꯛ ꯌꯥꯝ ꯅꯣꯛꯅꯤꯡꯕ ꯆꯥꯜꯂꯣ ꯅꯨꯡꯁꯤꯔꯣ ꯅꯅꯨꯡꯁꯤ ꯏ ꯅꯣꯅꯣꯅꯣ ꯁꯤ ꯅꯅꯨꯡꯁꯤ ꯅꯅꯨꯡꯁꯤ ꯅꯅꯨꯡꯁꯤ
ꯅꯥ
ꯅꯣꯡ ꯐ ꯌꯥꯝ ꯄꯥꯝꯖꯕꯖꯥꯠꯅꯤꯗꯅ ꯁꯣꯝꯁꯤꯗꯤ ꯑꯣ ꯑꯣ ꯂꯐꯤꯡꯡꯂꯣ
ꯏꯆꯦ ꯏꯦꯦꯪ ꯅꯪ
ꯅ ꯑꯩꯗꯤ ꯀꯅꯥꯕꯨꯁꯨ ꯀꯔꯤꯅꯦꯕ ꯍꯩꯁꯦꯗꯦ ꯍ
ꯍꯦ ꯅꯪ ꯀꯔꯤꯅꯣ ꯅ ꯆꯤꯟꯊꯤꯔꯤꯗꯤꯦ ꯅꯪ ꯍꯧꯖꯤꯛꯇ ꯀꯔꯦꯝꯅꯔ ꯀꯔꯦꯝꯅꯕ ꯍꯩꯇꯦꯗꯤ ꯀꯩꯅꯣ ꯑꯩ ꯊꯣꯂ ꯍꯥꯏ ꯅꯪ ꯀꯅꯥꯅꯣ ꯅꯪ ꯀꯅꯥꯅꯣ ꯅꯪ ꯀꯩ ꯄꯥꯝꯒꯦ ꯍꯥꯏꯔꯣ ꯑꯩꯅꯁꯨ ꯉꯁꯥꯏꯗꯒꯤ ꯇꯧꯁꯟꯅꯕꯅꯦ ꯑꯩꯁꯦ ꯂꯥꯏꯔꯕ ꯁꯥꯕꯅꯦ ꯑꯩ ꯏꯅꯥ ꯌꯥꯝ ꯈꯨꯟꯕ ꯃꯤ ꯑꯃꯅꯤ ꯍꯥꯏꯕꯁꯤꯅ ꯈꯪꯗ꯭ꯔꯕ ꯃꯥꯠꯂꯦ ꯌꯥ
ꯅ ꯅꯪꯕꯣ
ꯑꯩꯁꯦ ꯑꯩꯁꯦ ꯏꯅꯥ ꯌꯥꯝꯈꯨꯟꯕ ꯃꯤꯅꯦ ꯑꯩꯁꯦ ꯁꯦ ꯌꯨꯝ ꯌꯨꯝ ꯀꯩ ꯑꯗꯒꯤ ꯒꯥꯔꯤ ꯅꯨꯡꯗꯤ ꯌꯥꯝꯅ ꯂꯩꯕ ꯃꯤꯅꯦ ꯍꯥꯏꯕꯁꯤꯅ ꯈꯪꯗ꯭ꯔ ꯃꯥꯜꯂꯦ ꯂꯥꯏꯔꯕ
ꯅꯪꯒꯤ ꯒꯥꯔꯤ ꯑꯃ ꯄꯤꯕꯤꯌꯣꯗꯅ ꯑꯩꯉꯣꯟꯗ
ꯑꯁ ꯑꯩꯗꯤ ꯀꯅꯥꯅꯣ ꯀꯔꯤꯅꯣ ꯈꯪꯗꯕ ꯃꯤꯑꯣꯏꯗꯗꯤ ꯑꯩꯒꯤ ꯂꯟ ꯊꯨꯝ ꯑꯝꯇ ꯄꯤꯊꯣꯛꯇꯦ ꯍꯥꯏꯇꯥꯔꯦꯅꯦꯕ
ꯑꯩ ꯀꯅꯥꯅꯣ ꯀꯔꯤꯅꯣ ꯍꯥꯏꯕ ꯑꯩ ꯅꯪꯕꯨ ꯃꯁꯛ ꯐꯖꯅ ꯇꯥꯛꯄꯤꯔ
ꯑꯁ ꯇꯥꯀꯥꯅ ꯇꯥꯀꯅꯨ ꯇꯥꯀꯅ ꯑꯗꯣ ꯑꯩ ꯄꯥꯝꯗꯦ ꯑꯩ ꯇꯥꯛꯄ ꯄꯥꯝꯗꯦ ꯅꯪꯒꯤ ꯋꯥꯉꯥꯡ ꯁꯉꯥꯡꯗꯣ ꯇꯥꯛꯑꯦ ꯅꯪꯁꯦ ꯀꯔꯝꯕ ꯃꯤꯅꯣ ꯍꯥꯏꯕꯗꯣ ꯇꯥꯗ꯭ꯔꯣ ꯑꯩꯅ ꯍꯥꯏꯁꯤꯕꯣ ꯑꯩꯅ ꯍꯥꯏꯕꯤꯔꯤꯁꯤꯕꯨ ꯇꯥꯕꯤꯗ꯭ꯔꯕꯣ
ꯁꯤ ꯍꯥꯏꯤ ꯂꯣꯏꯅ ꯂꯧꯗꯕꯅꯤ
ꯀꯔꯤ ꯀꯦ ꯂꯥꯛꯑꯣ ꯂꯥꯛꯑꯣ ꯂꯥꯛꯑꯣ ꯂꯔ ꯂꯥꯛ ꯂꯥꯛꯔ ꯂꯥꯛꯑꯣ ꯍꯧꯖꯤꯛ ꯂꯥꯟꯊꯦꯡꯅꯕ ꯇꯥꯔꯦ ꯍꯧꯖꯤꯛ ꯀ ꯀꯅꯥꯅ ꯉꯝꯒꯦ ꯍꯥꯏꯕꯗꯨ ꯌꯦꯡꯅꯕ ꯇꯥꯔꯦ ꯍꯧꯖꯤꯛ ꯁꯅꯥꯈꯣꯡ ꯐꯦꯜꯂꯛꯑꯣ ꯑꯩꯁꯨꯣꯡ ꯁꯅꯥ ꯈꯣꯡ ꯐꯦꯜꯂꯛꯑꯒꯅꯦ ꯈꯪꯕ꯭ꯔꯥ ꯍꯧꯖꯤꯛ ꯀꯅꯥꯅ ꯍꯦꯜꯂꯤꯗꯣ ꯌꯦꯡꯅꯕ ꯇꯥꯔꯦ ꯄꯥꯡꯒꯜ ꯆꯥꯡ ꯌꯦꯡꯅꯕ ꯇꯥꯔꯦ ꯍꯧꯖꯤꯛ ꯄꯥꯡꯒꯜ ꯆꯥꯡ ꯌꯦꯡꯅꯕ ꯇꯥꯔꯦ ꯍꯧꯖꯤꯛ ꯃꯨꯛꯅꯥ ꯖꯇ꯭ꯔꯥ ꯇꯧꯕ ꯇꯥꯔꯦ ꯍꯧꯖꯤꯛ ꯄꯥꯡꯒꯜ ꯆꯥꯡ ꯌꯦꯡꯅꯁꯤ ꯂꯥꯛꯑꯣ ꯄꯥꯡꯒꯜ ꯆꯥꯌꯦꯡꯗꯁꯨ ꯂꯥꯛꯑꯣ ꯃꯌꯥꯝ ꯊꯨꯅ ꯂꯥꯛꯑꯣ ꯄꯥꯡꯒꯜ ꯆꯥꯡꯌꯦꯡꯗꯁꯨ ꯂꯥꯛꯑꯣ ꯃꯨꯛꯅꯥ ꯖꯇ꯭ꯔꯥ ꯇꯧꯁꯤ ꯂꯥꯛꯑꯣ ꯃꯨꯛꯅꯥ ꯖꯇ꯭ꯔꯥ ꯍ ꯌꯥꯝꯝ ꯂꯥꯛꯑꯣꯅꯦꯍ‌ꯦ ꯂꯥꯛꯑꯣꯅꯦꯍ‌ꯦ ꯈꯣꯡ ꯅꯦꯝꯕꯤ ꯈꯣꯡ ꯅꯦꯝꯕꯤ ꯆ ꯂꯩꯠ ꯍꯥꯏꯌ ꯊꯨꯅꯞ ꯊꯛ ꯗꯦꯁ ꯂꯥꯛꯀꯦ ꯀꯔꯤꯅꫭ ꯃꯥ ꯅꫭꯛꯏꯁꯤꯕꯣ ꯀꯔꯤꯅꫭ ꯅꯪ ꯅꯣꯛꯏꯗꫭ ꯅꯪꯕꯨ ꯊꯨꯅꯝꯊꯥ ꯍꯥꯏꯕꯩꯔꯥ ꯅꯪ ꯅꯣꯏꯏꯗꯨꯕꯨ ꯍꯥ ꯅꯪꯕꯨ ꯊꯨꯅꯝꯊꯥ ꯍꯥꯏꯕꯤꯒꯤꯔꯣ ꯑꯩꯅ ꯑꯩꯅ ꯊꯨꯅꯝ ꯊ ꯍꯥꯏꯕꯩꯔꫭ ꯅꯪ ꯅꯣꯛꯏꯗꯨꯕꯣ
ꯑꯒ
ꯕꯂꯦꯟꯁ ꯃꯥꯟꯗꯕꯤ ꯃꯈꯥ ꯃꯊ ꯕꯂꯦꯟꯁ ꯃꯥꯟꯗꯕꯤ ꯕꯂꯦꯟꯁ ꯂꯩꯊꯥꯕꯤ ꯅꯪ ꯍ ꯊꯅꯤ ꯁꯣꯝ ꯊꯨꯅꯤꯅꯤꯡ ꯁꯨꯝ ꯅꯪ ꯅꯪ
ꯑ
ꯊꯨꯡꯃꯥꯏꯖꯥꯎ ꯅꯪ ꯂꯥꯛꯑꯣ ꯁꯤꯗ ꯌꯥꯝ ꯊꯨꯅ ꯂꯥꯛꯑꯣ ꯑꯩꯒ ꯀꯣꯛ